ꯂꯈꯁ ꯍꯜꯂꯣ ꯅꯨꯡꯉꯥꯏꯔꯤꯕ꯭ꯔꯣ
ꯔꯣꯡꯃꯩ ꯂꯣꯟꯗꯤ ꯉꯥꯡꯂꯛꯀꯅꯨꯀꯣ
ꯉꯥꯡꯔꯛꯑꯣ ꯀꯔꯤ ꯇꯧꯔꯤꯕ꯭ꯔꯣ
ꯍꯕ ꯍꯜꯂꯒ ꯂꯩꯌꯦꯦ
ꯑꯣ ꯍꯣ ꯍꯣ ꯍꯣ ꯅꯨꯡꯉꯥꯏꯕ꯭ꯔꯣ ꯊꯕꯛ ꯆꯠꯇꯧꯕꯣ
ꯊꯕꯛꯄꯨ ꯅꯨꯡꯉꯥꯏꯕ ꯊꯕꯛ ꯂꯩꯕꯅꯦ
ꯃꯩꯒꯅꯤꯗ
ꯖꯅꯤꯗ ꯋꯥꯏ ꯑ
ꯑ ꯑꯣ ꯑꯩꯁꯤꯔꯣ ꯑꯩꯁꯦ ꯀꯩꯅꯣ ꯃꯦꯒꯤ ꯊꯣꯛꯂꯒ ꯂꯩꯕ
ꯀ ꯍꯨꯏ ꯄꯤꯖꯒꯦ ꯍꯥꯏꯔꯣ
ꯀꯔꯝꯍꯥꯏꯅꯣ ꯍꯨꯏꯗ ꯄꯤꯖꯒꯦꯔꯣꯅꯦ ꯃꯦꯒꯤꯕꯨ
ꯍꯣꯏ ꯀꯣꯏꯗꯤꯏ ꯍꯧꯗꯣꯡꯅ ꯄꯖꯧ ꯑꯈꫭꯏꯗꯤ
ꯑꯁ ꯑꯩꯈꯣꯏꯗꯤ ꯆꯥꯏꯅꯦ ꯑꯩꯈꯣꯏꯗꯤ ꯃꯤꯅ ꯆꯥꯏ ꯀꯩꯅꯣ
ꯑꯩ ꯃꯦꯒꯤꯗꯨꯥꯕ ꯆꯥꯒꯅꯨꯀꯣ ꯐꯠꯇꯕ ꯄꯣꯠ
ꯍꯥꯏꯅꯦ ꯃꯦꯡꯒꯤꯁꯤ ꯐꯠꯇꯦ ꯍꯥꯏꯅꯦ ꯑꯗꯨ ꯈꯪꯗ꯭ꯔꯦꯗ ꯑꯉꯥꯡꯁꯤꯡ ꯆꯥꯅꯤꯡ ꯃꯥꯟꯕꯗꯣ ꯑꯗꯨꯝ ꯆꯥꯔꯦ ꯑꯩꯁꯨ ꯑꯗꯨꯝ ꯆꯥꯅꯤꯡꯕ ꯃꯇꯝꯗ ꯆꯥꯔꯦ ꯆꯥꯛ ꯂꯥꯝꯔꯒ ꯊꯣꯡꯅꯤꯡꯗꯕ ꯀꯥꯟꯗ ꯆꯥꯗꯦ ꯑꯁ ꯑꯗꯨꯗꯤ ꯅꯁꯥꯁꯦ ꯌꯥꯝ ꯐꯥꯔꯝꯒꯅꯤꯅ ꯑꯗꯨꯗꯤ
ꯐꯥꯕꯅꯤ ꯑꯗꯨꯝ ꯐꯥꯏ ꯍꯥꯏ ꯇꯔ
ꯑꯣ ꯁꯨꯛꯆꯥꯥ ꯆꯥꯗꯦ
ꯆꯥ ꯆꯥꯗꯦ
ꯐꯩꯌꯦꯅꯦ ꯑꯗꯨꯗꯤ
ꯐꯪ ꯃꯅꯨꯡ ꯑꯪ
ꯀꯨꯏꯅꯣ ꯁꯦꯡꯕ ꯑꯝꯇ ꯍꯥꯏꯕꯤꯔꯛꯑꯣꯅꯦ
ꯇꯤꯟꯅ ꯁꯦꯝꯕꯅꯤꯅꯦ ꯇꯤꯟꯅ ꯃꯦꯒꯣꯠ ꯃꯦꯒꯣꯠ ꯈꯪꯕ꯭ꯔꯥ
ꯈꯪꯉꯦ ꯈꯪꯉꯦ
ꯄꯨꯨꯝꯃꯒꯅꯃꯦꯒꯣꯠ ꯑ ꯑꯗꯨꯅ
ꯃꯤ ꯈꯔꯗꯗꯤ ꯃꯩꯗꯥꯅ ꯁꯦꯝꯃꯦ ꯍꯥꯏꯌꯦꯦꯡꯅ ꯆꯨꯝꯕ꯭ꯔꯣ
ꯅꯠꯇꯦ ꯅꯠꯇ ꯂꯍꯥꯟꯕꯅꯦꯗꯣ
ꯍꯪꯗꯅꯤꯗ ꯄꯣꯠ ꯆꯩꯁꯨ ꯆꯥꯕ ꯌꯥꯗꯕ ꯉꯥꯛꯇꯣ ꯀꯣ ꯆꯥꯕ ꯌꯥꯕꯁꯦ ꯌꯥꯝ ꯂꯩꯇ꯭ꯔꯦꯅꯦ
ꯍꯣꯏ ꯋꯦꯗꯔ ꯀꯃꯥꯏ ꯇꯧꯒꯦ
ꯑꯦ ꯀꯃꯥꯏꯅ ꯇꯧꯅꯤ ꯀ꯭ꯂꯥꯎꯗꯤ ꯑꯣꯏꯔꯒ ꯅꯨꯡꯁꯥ ꯁꯥꯔꯒ ꯏꯁꯨꯃꯤꯠ ꯑꯣꯏꯔꯒ ꯅꯣꯡꯁꯨ ꯆꯨꯔꯛꯇꯕ ꯑꯗꯨꯝ ꯇꯧꯔꯒ ꯂꯩꯅꯤ ꯅꯣꯡ ꯆꯨꯑꯦꯕ
ꯅꯣꯡꯆꯨ ꯑꯣꯏ ꯁꯥꯗꯤ ꯁꯥꯏꯦ ꯑꯗꯨꯁꯨ
ꯐꯩꯅꯦ ꯑꯩꯈꯣꯏꯗꯤ ꯏꯁꯤꯡ ꯂꯩꯇ꯭ꯔꯒ ꯅꯣꯡ ꯆꯨꯔꯛꯑꯣ ꯆꯨꯔꯛꯑꯣ ꯍꯥꯏꯔꯒ ꯅꯣꯡ ꯆ ꯨ ꯆꯨꯔꯛꯇꯦ
ꯅꯪꯅ ꯆꯨꯔꯣ ꯍꯥꯏꯔ ꯀꯥꯟꯗ ꯆꯨꯔꯥ ꯀꯗꯔꯅꯦ ꯅꯣꯡꯗꯤ ꯑꯩꯈꯣꯏ ꯃꯔꯣꯟ ꯈꯪꯗꯕꯅꯤꯍꯦ ꯅꯣꯡꯗꯤ
ꯑꯩꯅ ꯍꯥꯏꯕ ꯃꯇꯥꯡꯗ ꯆꯨꯔꯛꯄꯁꯨ ꯌꯥꯎꯕꯅꯦꯗ ꯆꯨꯔꯛꯑꯣ ꯐꯔꯦ ꯂꯕꯛ ꯐꯔꯗꯤꯀꯣ ꯆꯨꯔꯛꯑꯗꯤ ꯑꯗꯨꯝ ꯏꯁꯤꯡ ꯂꯩꯗ꯭ꯔꯦ
ꯑ
ꯅꯠꯇ꯭ꯔꯗꯤ ꯏꯁꯤꯡ ꯑꯗꯨꯝ ꯂꯩꯔꯦ ꯇꯣꯇꯤꯒꯤ ꯏꯁꯤꯡꯁꯨ ꯄꯥꯏꯞ ꯔꯦꯒꯨꯂꯔ ꯑꯣꯏꯗꯦ ꯑꯗꯨ ꯑꯗꯨꯝ ꯂꯩꯔꯦꯗꯣ ꯅꯣꯏꯗꯤ ꯏꯁꯤꯡ ꯂꯩꯕ꯭ꯔꯣ ꯅꯣꯏꯁꯨ
ꯑꯅꯤ
ꯀꯤꯔꯣ
ꯃꯥꯅꯦ
ꯑꯣ ꯑꯩꯈꯣꯏꯁꯨꯅꯦ ꯀꯨꯏꯔꯦ ꯂꯥꯛꯇꯕ ꯍꯞꯇꯥꯗ ꯑꯃ ꯑꯃꯔꯛ ꯈꯛꯇꯅꯦ ꯂꯥꯛꯏꯁꯦ ꯈꯪꯗꯦꯗ ꯑꯩꯈꯣꯏꯗꯤ ꯂꯩꯔꯒ ꯂꯩꯔꯦ
ꯅꯣꯏ ꯅꯣꯏ ꯔꯨꯝꯗꯤ ꯃꯤ ꯀꯌꯥ ꯂꯩꯕ꯭ꯔꯣ
ꯑꯁ ꯑꯩꯈꯣꯏꯗꯤ ꯃꯤ ꯌꯥꯝꯃꯦ ꯃꯤ ꯃꯥꯄꯜ ꯇꯔꯥ ꯂꯩꯗ
ꯀꯌꯥꯝ ꯆꯥꯎꯒꯦꯅꯦ ꯅꯣꯏ ꯔꯨꯝ ꯔꯦꯟꯗ ꯂꯩꯕ ꯅꯠꯇ꯭ꯔꯣ
ꯍꯥꯥ
ꯔꯦꯟꯗ ꯂꯩꯕ ꯅꯠꯇꯔꯣ
ꯑꯥ ꯔꯦꯟ ꯔꯦꯟ ꯍꯥꯏꯁꯤ꯭ꯔ
ꯑꯣ ꯀ꯭ꯋꯥꯇꯔꯗ ꯂꯩꯕ ꯂꯩꯔꯗꯤ ꯃꯤ ꯃꯌꯥꯝ ꯂꯩꯔꯝꯒꯅꯤꯕꯣ
ꯑꯧ ꯃꯤ ꯂꯩꯌꯦ ꯌꯥꯝꯅ ꯑꯩꯈꯣꯏꯁꯨ ꯀꯣ
ꯀꯋꯥꯇꯔꯒꯤ ꯍꯦꯟ ꯆꯥꯎꯕ ꯌꯨꯝꯗꯨꯗ ꯑꯩꯈꯣꯏꯁꯨ ꯂꯩ ꯌꯨꯝꯗ
ꯑꯣ
ꯃꯤ ꯍꯧꯖꯤꯛ
ꯀꯌꯥ ꯂꯩꯕ꯭ꯔꯣ ꯅꯣꯏꯗꯤ
ꯍ
ꯑꯁ ꯂꯣꯏꯔꯦ ꯂꯣꯏꯔꯦ ꯁꯤꯗꯤ ꯄꯨꯔꯥ ꯀꯨꯟꯗꯤ ꯌꯥꯃꯟꯈꯔꯦꯅꯦ
ꯑꯁ ꯚꯤꯂꯦꯖ ꯑꯃ ꯂꯩꯥꯕꯒ ꯆꯞ ꯃꯥꯟꯅꯔꯦ
ꯂꯣꯏꯔꯦꯗ ꯑꯗꯣ ꯊꯣꯡꯁꯨ ꯂꯣꯏꯅ ꯊꯣꯡꯃꯤꯟꯅꯔ ꯆꯥꯕ
ꯎꯝ
ꯑꯣ ꯊꯣꯡꯕ ꯃꯤꯗꯤ ꯋꯥꯔꯝꯃꯅꯤꯗꯣ
ꯋꯥꯔꯝꯒꯅꯤ ꯑꯩꯈꯣꯏꯗꯤ ꯊꯣꯡꯗꯕꯅꯤꯅ
ꯅꯪꯗꯤ ꯊꯣꯡꯗꯦ
ꯊꯣꯡꯗꯦꯍꯦ
ꯑꯁ ꯅꯨꯡꯉꯥꯏꯔꯤꯅꯦ ꯑꯗꯨꯗꯤ ꯅꯪꯗꯤ ꯄꯨꯔꯥ ꯚꯤ ꯑꯥꯏ ꯄꯤꯅꯦꯅ
ꯑꯩꯈꯣꯏꯗꯤ ꯅꯨꯄꯥꯅꯤ ꯀꯩꯅꯣ ꯅꯨꯄꯥꯅ ꯆꯥꯛ ꯊꯣꯡꯅꯕꯔꯣ ꯅꯨꯄꯤ ꯃꯌꯥꯝ ꯂꯩꯁꯤꯗꯤ
ꯅꯨꯄꯤ ꯌꯥꯝ ꯂꯩꯔꯁꯨ ꯅꯨꯄꯥ ꯃꯔꯛ ꯃꯔꯛ ꯊꯣꯡꯕꯁꯨ ꯌꯥꯝ ꯐꯕꯅꯦꯍꯦ
ꯊꯣꯡꯕꯁꯨ ꯍꯩꯁꯨ ꯍꯩꯇꯅ ꯑꯩꯅ ꯊꯣꯡꯉꯗꯤ ꯃꯤ ꯃꯌꯥꯝ ꯃꯤ ꯃꯌꯥꯝꯒꯤ ꯄꯤꯖꯕꯗꯣ ꯑꯃꯅ ꯍꯥꯎꯇꯦ ꯑꯃꯅ ꯍꯥꯎꯔꯕꯅꯤ ꯍꯥꯏꯔꯛꯀꯅꯤ
ꯆꯨꯝꯕꯀꯣ ꯑꯗꯨꯗꯤ ꯅꯪ ꯅꯪ ꯊꯣꯡꯗꯕꯅ ꯄꯨꯔꯥ ꯁꯦꯞ ꯑꯣꯏꯔꯦ
ꯎꯝ ꯊꯣꯡꯕꯕꯨꯗꯤ ꯌꯥꯏꯑꯦ ꯍꯥꯎꯗꯕ ꯋꯥꯅꯦ
ꯀꯝꯄ꯭ꯂꯦꯟ ꯇꯧꯔꯛꯄꯗꯣ ꯑꯗꯨ ꯅꯪ ꯈ꯭ꯋꯥꯏꯗꯤ ꯁꯦꯐ ꯑꯣꯏꯔꯦ ꯆꯥꯛ ꯌꯦꯟꯁꯥꯡ ꯊꯣꯡꯗꯕꯗꯨꯗ ꯊꯣꯡꯕꯤꯔꯒ ꯍꯥꯎ ꯀꯩ ꯍꯥꯏꯔꯛꯄꯗꯨꯗ ꯀꯣ ꯊꯃꯣꯏ ꯆꯥꯛꯄꯗꯨꯗꯤ ꯑꯗꯨꯅꯤꯅꯦ ꯆꯨꯝꯃꯤꯗ ꯅꯪ ꯊꯣꯡꯗꯕꯅꯕꯨ ꯏꯐ ꯐꯔꯦ ꯀꯝꯄ꯭ꯂꯦꯟ ꯆꯥꯕ ꯁꯔꯨꯛꯀꯤꯗꯤ ꯅꯣꯏꯗꯤ ꯄꯨꯡ ꯀꯌꯥ ꯋꯥꯏꯗ ꯆꯥꯛ ꯍꯦꯛꯇ ꯆꯥꯕ꯭ꯔꯣ
ꯑꯩꯈꯣꯏ ꯄꯨꯡ ꯇꯔꯨꯛ ꯃꯈꯥꯏ ꯅꯠꯇ꯭ꯔꯒ ꯇꯔꯦꯠꯇ ꯑꯗꯨꯝ ꯆꯥꯏꯌꯦ ꯑꯍꯜ ꯑꯍꯜꯁꯤꯡꯁꯨ ꯂꯩꯕꯅꯤꯅꯀꯣ ꯑꯩꯈꯣꯏ ꯄꯨꯄꯨ ꯍꯣꯏ ꯂꯣꯏ ꯂꯩꯌꯦꯕ
ꯑꯣ ꯑꯣ ꯑꯣ ꯑꯣꯀꯦ ꯑꯣꯀꯦ ꯅꯨꯡꯉꯥꯏꯔꯝꯒꯅꯤꯅꯦ ꯅꯈꯣꯏꯗꯤ ꯆꯍꯤ ꯂꯣꯏꯅ ꯁꯨꯔꯒ ꯂꯩꯕꯗꯣ ꯅꯨꯡꯉꯥꯏꯔꯝꯒꯅꯤꯅꯦ
ꯎꯝ ꯑꯉꯥꯡ ꯑꯍꯜ ꯂꯣꯏꯅ ꯁꯨꯔꯦ
ꯁꯨꯔꯦꯕꯀꯣ ꯐꯩ ꯐꯩ ꯉꯁꯤ ꯑꯌꯨꯛꯇꯤ ꯀꯔꯤ ꯏꯟꯁꯥꯡ ꯆꯥꯕ꯭ꯔꯣ
ꯉꯁꯤ ꯑꯌꯨꯛꯇꯣ ꯑꯩ ꯀꯔꯤ ꯏꯟꯖꯥꯡꯅꯣ ꯑꯩ ꯀꯥꯎꯕꯨ ꯀꯥꯎꯈ꯭ꯔꯦꯅꯦ ꯀꯔꯤ ꯌꯥꯏ ꯈꯥꯟ ꯀꯒꯀꯣ ꯑ ꯁꯧꯒꯔꯤ ꯃꯅ
ꯑꯣ ꯅꯤꯡꯁꯤꯦꯡꯉꯦ
ꯁꯃꯒ꯭ꯔꯤ ꯃꯅꯥꯒ ꯍꯋꯥꯏ ꯆꯥꯏ
ꯑꯣ ꯈ꯭ꯋꯥꯏꯗꯒꯤ ꯆꯥꯛ ꯆꯪꯕ ꯑꯦꯟꯁꯥꯡꯅꯤꯅꯦ ꯁꯤꯗꯤ
ꯎꯝ
ꯍꯥꯎꯕꯅꯦ ꯑꯩꯗꯤ ꯁꯧꯒꯔꯤ ꯊꯣꯡꯉꯅꯤ ꯆꯥꯛ ꯌꯥꯝ ꯆꯪꯉꯦ ꯍꯥꯎꯇꯦ ꯍꯥꯎꯇꯦ ꯑꯩꯗꯤ ꯁꯧꯒꯔꯤ ꯁꯧꯒ꯭ꯔꯤ ꯀꯥꯡꯁꯣꯏ ꯊꯣꯡꯕꯗ ꯁꯥ ꯑꯀꯪꯕꯒꯨꯝꯕ ꯅꯠꯇ꯭ꯔꯗꯤ ꯉꯥ ꯑꯀꯪꯕ ꯀꯨꯝꯕꯗꯣ ꯐꯖꯅ ꯑꯥ ꯐꯖꯅ ꯊꯥꯛꯑꯒ ꯊꯣꯡꯉꯒ ꯆꯥꯕꯗꯨꯗꯤ ꯆꯥꯛ ꯌꯥꯝ ꯆꯪꯕꯅꯦꯗ ꯀꯥꯂꯦꯟꯗꯗꯤ ꯑꯗꯨꯅꯁꯨ ꯍꯥꯎꯕꯀꯣ ꯁꯥ ꯁꯥ ꯉꯥ ꯆꯥꯔꯒ ꯀꯩꯅꯣ ꯇꯧꯕꯁꯨꯒꯗꯤ ꯌꯥꯡꯕ ꯅꯦꯕ ꯀꯥꯡꯁꯣꯏ ꯌꯦꯟꯁꯥꯡꯒꯨꯝꯕ ꯆꯥꯕꯁꯦ
ꯑꯩ ꯆꯍꯤ ꯀꯌꯥ ꯁꯔꯥꯡꯗꯣ ꯃꯥꯟꯒꯦ
ꯑꯉꯥꯡ ꯑꯣꯏꯔꯝꯒꯅꯤꯅꯦ ꯅꯣꯏꯗꯤ
ꯑꯏ ꯆꯍꯤꯍꯤ ꯃꯔꯐꯨ ꯌꯥꯎꯗꯔꯦ
ꯃꯔꯐꯨ ꯍꯥꯏꯕꯗꯤ ꯀꯌꯥꯅꯣ ꯐꯣꯔꯇꯤ
ꯑꯩꯇꯤ
ꯑ ꯍꯥꯍꯥꯍꯥ ꯑꯗꯨꯒꯤ ꯑꯣꯏꯕ ꯃꯥꯂꯦꯅꯦ ꯅꯪꯁꯦ ꯆꯞ ꯆꯥꯅ ꯅꯈꯣꯟꯗꯗꯤ ꯄꯨꯔꯥ ꯌꯥꯡ ꯌꯥꯡ ꯂꯥꯎꯕꯗꯣ
ꯑꯣ ꯑꯗꯨꯖ ꯑꯗꯨꯝ ꯌꯥ ꯆꯍꯤꯗꯤ ꯑꯥ ꯌꯥꯎꯈ꯭ꯔꯦ
ꯑꯁ ꯑꯩꯠꯇꯤ ꯑꯩꯠꯇꯤ ꯌꯎꯒꯗꯧꯔꯦ ꯍꯥꯏꯔꯗꯤ ꯆꯞ ꯆꯥꯅ ꯅꯪ ꯄꯨꯔꯥ ꯅꯪ ꯄꯨꯟꯁꯤꯗꯤ ꯐꯖꯅ ꯅꯪ ꯀꯩꯅꯣ ꯂꯦꯟꯕꯗꯤ ꯂꯦꯟꯈ꯭ꯔꯦꯅꯦ ꯑꯗꯨꯗꯤ
ꯎꯝ
ꯌꯥꯌꯦꯅꯦ ꯈꯔ ꯂꯩꯔꯗꯤ ꯁꯦꯟꯆꯨꯔꯤ ꯌꯧꯔꯅꯤꯅꯦ
ꯎꯝ ꯎ ꯎꯝ
ꯍꯍꯍꯍꯍ
ꯌꯎꯂꯤ ꯆꯍꯤ ꯀꯨꯟꯈꯇꯉꯥꯏꯔꯦ
ꯀꯨꯟ ꯈꯛꯇ ꯉꯥꯏꯔꯦ ꯅꯪ ꯁꯦꯟꯆꯨꯔꯤ ꯌꯧꯕꯗꯗꯤ ꯕꯥꯔꯠꯗꯦ ꯇꯧꯑꯣꯍꯦ ꯀꯧꯔꯛꯑꯣꯍꯦ ꯑꯩꯈꯣꯏꯕꯨꯁꯨ
ꯀꯧꯔꯛꯀꯅꯤ ꯀꯩꯅꯣ ꯃꯤꯄꯨꯝ ꯂꯣꯏꯅꯃꯛ ꯀꯧꯒꯅꯤ
ꯀꯔꯤ ꯒꯤꯐ ꯄꯤꯔꯛꯑꯣꯔ
ꯑꯦ ꯒꯤꯞ ꯄꯝꯗꯦꯈꯣꯏꯗꯤ
ꯆꯩꯁꯨ ꯄꯤꯔꯛꯀꯦ ꯆꯩꯁꯨ
ꯆꯩꯁꯨ ꯆꯩꯁꯨꯁꯨ ꯄꯤꯔꯛꯀꯅꯨ ꯑꯩ ꯀꯩꯁꯨ ꯁꯤꯖꯤꯟꯅꯗꯦ
ꯋꯥꯀꯤꯡ ꯏꯁꯇꯤꯛ ꯅꯪ ꯍꯟꯗ꯭ꯔꯛ ꯌꯧꯔꯗꯤ ꯁꯣꯏꯗꯅ ꯆꯩꯁꯨ ꯅꯪ ꯄꯥꯝꯔꯛꯀꯅꯤꯑ
ꯑꯦ ꯄꯥꯝꯃꯣꯢ ꯑꯗꯨꯝ ꯍꯤꯞꯄꯒ ꯂꯩꯅꯤ ꯑꯩꯁꯦ
ꯍꯤꯄꯒ ꯂꯩꯔꯗꯤ ꯌꯥꯗ꯭ꯔꯦꯗ
ꯂꯥꯛꯑꯣ ꯂꯥꯛꯑꯒꯕꯣ ꯄꯤꯕꯤꯔꯣ ꯄꯨꯟꯁꯤ ꯅꯨꯡꯁꯥꯡꯅ ꯍꯤꯡ
ꯄꯨꯨꯡꯁꯤ ꯂꯣꯏꯔꯦ ꯅꯪꯒꯤ ꯁꯦꯕꯥ ꯇꯧꯕ ꯃꯤ ꯑꯗꯨꯗꯤ ꯄꯨꯔꯥ ꯄꯦꯜꯂꯅꯤꯍꯦ ꯅꯪ ꯁꯦꯟꯆꯨꯔꯤ ꯑꯅꯤ ꯍꯤꯡꯒꯦ ꯍꯥꯏꯔꯅꯦ
ꯎ ꯏꯆꯥ ꯏꯆꯥꯁꯤꯡꯅ ꯏꯆꯥ ꯏꯁꯨꯁꯤꯡꯅ ꯑꯃꯨꯛ ꯏꯆꯥꯅ ꯑꯃꯨꯛ ꯁꯦꯕꯥ ꯍꯥꯟꯅ ꯇꯧꯒꯅꯤ ꯏꯆꯥꯁꯤꯡ ꯏꯆꯥ ꯃ ꯃꯊꯪꯗ ꯏꯁꯨ
ꯁꯨꯅ ꯑꯃꯨꯛꯀ ꯇꯧꯕꯗ ꯑꯁ ꯌꯥꯏꯍꯦ ꯅꯪꯒꯤ ꯑꯦꯛꯁꯄꯦꯛꯇꯦꯁꯟꯗꯨꯗꯤ ꯌꯥꯏꯍꯦ ꯍꯣꯔꯦꯟ ꯇꯧꯕꯤꯗ꯭ꯔꯒꯗꯤ ꯂꯣꯏꯔꯦꯅꯦ
ꯏ ꯏꯁꯨꯁꯤꯡꯒꯤ ꯃꯊꯪꯗ ꯏꯁꯨꯒꯤ ꯃꯆꯥꯁꯦ ꯃꯊꯪ ꯃꯊꯪ ꯃꯊꯪ ꯇꯧꯔꯛꯇꯣꯏꯅꯦ
ꯍꯌꯦꯅꯦ ꯅꯪ ꯐꯖꯅ ꯌꯣꯛꯑꯣ ꯅꯪꯕꯨ ꯅꯨꯡꯁꯤꯅꯉꯥꯏ ꯌꯣꯛꯑꯣ ꯅꯪꯒꯤ ꯁꯦꯕꯥ ꯇꯧꯕꯤꯅꯕ ꯅꯪꯅꯀꯣ ꯃꯣꯏꯅ ꯑꯆꯥꯄꯣꯠ ꯅꯤꯕꯗ ꯄꯤꯕꯤꯗ꯭ꯔꯕ
ꯑꯩꯁꯨ ꯃꯤꯄꯨ ꯑꯉꯥꯡ ꯑꯉꯥꯡ ꯆꯩꯕꯁꯨ ꯍꯩꯇꯦ
ꯑꯁ ꯑꯗꯨꯗꯤ ꯅꯪꯕꯨ ꯁꯣꯏꯗꯅ ꯅꯪꯅ ꯈꯜꯂꯤꯕꯗꯣ ꯂꯣꯏꯅ ꯗ꯭ꯔꯤꯝ ꯀꯝ ꯊ꯭ꯔꯨ ꯑꯣꯏꯔꯅꯤ ꯑꯗꯨꯗꯤ
ꯑꯉꯥꯡꯁꯤꯡ
ꯑꯗꯨꯗꯤ ꯁꯣꯏꯗ꯭ꯔꯦ ꯁꯣꯏꯗ꯭ꯔꯦ ꯅꯪ ꯀꯨꯏꯅ ꯍꯤꯡꯕ ꯌꯥꯔꯦ ꯑꯗꯨꯗꯤ
ꯍꯤꯡꯒꯅꯤꯌꯦ ꯍꯤꯡꯒꯗꯤ ꯑꯩ ꯁꯤꯔꯦꯗꯅ
ꯄꯨꯔꯥ ꯖꯣꯀꯔꯅꯤꯅꯦ ꯅꯪꯁꯨꯁꯨꯀꯣ
ꯅꯨꯃꯤꯠ ꯅꯨꯃꯤꯠ ꯑꯣꯏꯁꯤꯟꯒꯦꯔ ꯉꯍꯥꯛꯇꯪ
ꯀꯔꯤꯒꯤꯅꯣ
ꯑꯩ ꯍ ꯍꯣꯏ ꯑꯩ ꯀꯩꯅꯣ ꯍꯥꯏꯒꯦꯕ
ꯀꯔꯤꯅ ꯍꯥꯏꯔꯁꯦ ꯍꯥꯏꯔꯁꯦ
ꯑꯣꯏꯁꯜꯂꯥꯕꯣ
ꯑꯣꯏꯁꯤꯂꯦ
ꯑꯣ ꯑꯗꯨꯗꯤ ꯃꯝꯕ꯭ꯔꯥ
ꯃꯝ ꯗꯦ ꯀꯗꯥꯏ ꯊ ꯃ ꯃꯅꯣꯍꯦ
ꯃꯤꯠꯇꯨ ꯑꯣꯏꯁꯤꯜꯂꯀꯥꯟꯗ ꯅꯪ ꯃꯤ ꯑꯃ ꯎꯕ ꯉꯝꯕ꯭ꯔꯥ ꯍꯥꯏꯕ
ꯎꯗ꯭ꯔꯦꯅꯦ ꯑꯗꯨꯕꯨꯗꯤ ꯎꯗ꯭ꯔꯦ
ꯑ ꯑꯗꯣ ꯍꯥꯏꯦ ꯇꯕꯅꯦꯗ ꯃꯤꯠ ꯎꯗꯕꯅꯦꯕ ꯑꯦ ꯎꯏꯁꯤꯜꯂꯗꯤ ꯀꯌꯥꯃꯛ ꯎꯗꯕꯅꯦ
ꯍꯧꯗ꯭ꯔꯦ ꯎꯗ꯭ꯔꯦ ꯑꯗꯨ ꯎꯗꯦ
ꯆꯨꯝꯗ꯭ꯔꯣ
ꯑꯗꯨꯔ ꯅꯪꯒꯤ ꯅꯪꯒꯤ ꯃꯦꯖꯤꯛ ꯇ꯭ꯔꯤꯛꯁꯤꯕꯣ ꯑꯁ ꯀ ꯂꯑ ꯊꯔ ꯃꯦꯖꯤꯛ
ꯃꯤ ꯀꯅꯥꯝꯇ ꯎꯕ ꯐꯪꯉꯔꯣꯏꯕ ꯑꯗꯨꯗꯣ ꯑꯗꯨꯒꯤꯅꯦꯕ
ꯑꯗꯨꯒꯤ ꯃꯦꯖꯤꯛ ꯇ꯭ꯔꯤꯛꯅꯦꯕ ꯑꯁ ꯍꯩꯔꯦ ꯍꯩꯔꯦ ꯅꯪ ꯑꯋꯥꯠ ꯄꯤꯕ ꯌꯥꯔꯦ
ꯀꯥ ꯇꯔꯦꯛꯁꯨ ꯍꯩꯕꯅꯦ ꯑꯩ ꯍꯌꯦꯌꯦꯡ
ꯀꯔꯤꯅꯣ ꯀꯥꯇ꯭ꯔꯤꯛꯄꯣ
ꯀꯥꯠ ꯀꯥꯠ ꯀ ꯀꯥ ꯀꯥ ꯃꯦꯖꯤꯛ ꯇ
ꯑꯗꯨꯗꯤ ꯑꯗꯨꯗꯤ ꯐꯦꯁ ꯇꯨ ꯐꯦꯁ ꯑ ꯐꯦꯁ ꯇꯨ ꯐꯦꯁ ꯐꯝꯃꯤꯟꯅ ꯑꯗꯨꯗꯤ ꯌꯥꯔꯣꯏꯗ ꯀꯥꯔꯠꯀꯤ ꯗ꯭ꯔꯤꯁꯇꯦ
ꯍꯣꯏ
ꯐꯣꯟꯗꯗꯤ ꯌꯥꯔꯔꯣꯏꯕ ꯅꯦꯛꯁ ꯇꯥꯏꯝ ꯐꯣꯟꯗꯒꯤ ꯇ꯭ꯔꯤꯛ ꯇꯧꯕ ꯌꯥꯒ ꯇꯣ ꯍꯥ
ꯅꯪ ꯀꯄꯔꯣ ꯀꯥꯏꯅꯣ
ꯑꯩ ꯀꯩꯀꯩ ꯀꯥꯞꯀꯗꯕꯅꯣꯅꯦ
ꯍ ꯀꯄꯃꯟꯕ
ꯀꯔꯝ ꯂꯩꯔ ꯀꯞꯀꯗ꯭ꯔꯥ ꯑꯩꯁꯦ
ꯀ ꯇꯖꯦ ꯐꯔꯦ ꯀꯞ ꯀꯅꯤ ꯀ
ꯑꯩ ꯏꯈꯣꯟ ꯇꯥꯏꯅꯀꯣ ꯅꯣꯛꯃꯤꯁ
ꯅꯣꯡ ꯅꯣꯡꯁꯨ ꯅꯣꯡꯒ ꯂꯩꯗ ꯅꯪꯁꯦ
ꯀꯛꯅꯤꯡꯕ ꯅꯪꯒꯤ ꯃꯈꯣꯟꯗꯣ ꯖꯣꯀꯔ ꯌꯥꯝ ꯇꯥꯕꯀꯣ ꯑꯩꯅ ꯋꯥꯔꯤ ꯁꯥꯔꯛꯄꯁꯤꯗ ꯅꯪꯅ ꯈ꯭ꯋꯥꯏꯗꯒꯤ ꯖꯣꯀꯔ ꯇꯥꯕ
ꯍꯤ ꯍꯤ ꯍꯤ ꯍꯤ
ꯑꯗꯨꯒꯤ ꯅꯣꯛꯅꯤꯡꯕꯀꯣ
ꯋꯥꯜꯗ꯭ꯔꯣꯞ ꯂꯩꯕ꯭ꯔꯣ ꯋꯥꯜꯗ꯭ꯔꯣꯞ ꯂꯩꯕ꯭ꯔꯣ ꯑꯩ ꯑꯣ ꯑꯩꯗꯤ ꯉꯔꯥꯡ ꯉꯔꯥꯡ ꯋꯥꯔꯜ ꯗ꯭ꯔꯣꯞ ꯂꯩꯔꯛꯑꯦ ꯑꯅꯧꯕ ꯂꯤꯁꯤꯡ ꯍꯨꯝꯐꯨ ꯄꯤꯕ
ꯕꯥꯕ꯭ꯔꯦ ꯄꯩꯁꯥ ꯌꯥꯝ ꯄꯥꯏꯕꯖꯥꯠꯅꯤꯅ ꯅꯪꯒꯤ
ꯄꯥꯏꯕꯅꯦ ꯕ ꯄꯥꯏꯌꯦ ꯑꯁ ꯄꯥꯏꯕ ꯑꯩ ꯃꯣꯟꯒ ꯁꯥꯔꯒꯀꯣ ꯄꯩꯁꯥꯅ ꯑꯩ ꯄꯩꯁꯥ ꯃꯊꯛꯇ ꯄꯩꯁꯥ ꯃꯊꯛꯇ ꯇꯨꯝꯃꯒ ꯂꯩꯕꯅꯦ ꯑꯩꯗꯤ ꯍꯤꯞꯄꯒ
ꯑꯁ